ꯎꯝ ꯎꯝ
ꯀꯔꯤꯕꯥ
ꯇꯕ ꯍꯥꯏꯕꯅꯦꯗ
ꯇꯥꯏ ꯇꯥꯏ ꯑꯁ ꯆꯥꯛ ꯆꯥ ꯕꯦꯛ ꯁꯥꯕ ꯍꯧꯔꯦ ꯑꯩꯗꯤ ꯍꯨꯃꯥꯡ ꯁꯥꯎꯔ ꯌꯥꯗ꯭ꯔꯥ ꯑꯃꯨꯛꯈꯛ ꯐꯣꯟ ꯂꯩꯇ꯭ꯔꯗꯤ ꯑꯣꯗ
ꯑꯣꯝ ꯑꯣ ꯄꯣꯗꯣꯇꯩꯕꯥ
ꯑꯩꯒꯤ ꯉꯥꯛ ꯆꯦꯁꯇ
ꯎꯝ
ꯁꯥꯕꯗꯣ ꯈꯔ ꯐꯅꯤꯉꯥꯏ
ꯊꯩꯌꯦ ꯊꯌꯦ ꯇꯕꯤ ꯌ
ꯈꯣꯏ ꯃ ꯑꯩꯃ ꯐꯔꯤ ꯂꯧꯊ ꯀꯦ ꯑꯥꯎ ꯌꯥꯗ
ꯎ
ꯀꯣꯟꯁꯦ ꯇꯏꯒꯦꯔꯒ ꯌꯥꯗꯔꯦꯅꯦ
ꯇꯥꯕ꯭ꯔꯣ
ꯎꯝ
ꯔꯝꯕꯥꯕꯣ
ꯍꯥ
ꯆꯠꯂꯝꯝ ꯔꯣ
ꯆꯁꯦ ꯂꯥꯝꯕꯨꯗꯤ ꯂ ꯑꯩ ꯂꯝ ꯐꯪꯗꯦꯗ ꯂꯥꯝꯃꯤꯔ ꯂꯝꯗꯣꯏꯔ ꯃꯣꯏꯗꯤ ꯆꯥꯛ ꯊꯦꯡꯅ ꯆꯥꯕꯤꯀꯣ ꯑꯩ ꯋꯥꯗꯤ ꯋꯥꯏꯦ
ꯎꯁꯦ ꯑꯗꯨ ꯅꯪ ꯍꯟꯅ ꯆꯥꯕ ꯌꯥꯗ꯭ꯔꯣ
ꯇꯂꯦꯦ
ꯇꯂꯦꯕꯗꯤ ꯀꯩꯅꯣ ꯌꯦꯟꯖꯥꯡ ꯌꯥꯝꯗꯕ꯭ꯔꯣ
ꯑꯗꯨꯗꯒꯦ ꯅꯠꯇꯦꯗ
ꯎꯝ ꯅꯣꯏꯕꯤꯗꯖꯥꯡ ꯇꯂꯂꯤꯌꯥ ꯍꯥꯏꯔꯒ
ꯔꯤ ꯃꯣꯏꯒꯤ ꯊꯥꯎꯒꯗ ꯆꯥꯕꯗꯩꯗꯤ ꯆꯥꯅꯤꯡꯗꯦ
ꯑꯆꯥꯥ
ꯑꯩ ꯊꯥꯎ ꯄꯥꯝꯗꯦꯕ ꯑꯗꯨ ꯃꯣꯏꯗꯤ ꯊꯥꯎ ꯉꯥꯛꯇ ꯆꯥꯏ ꯑꯗꯣ ꯑꯩꯗꯤ ꯋꯥꯔꯦ ꯆꯥꯕꯗ
ꯑꯆꯥꯥ
ꯊꯥꯎ ꯄꯥꯝꯗꯕꯗꯀꯣ
ꯎꯝ
ꯑꯗꯨꯝ ꯑꯩꯗꯤ ꯎ ꯆꯝꯐꯨꯠ ꯀꯨꯝꯕ ꯉꯥꯛꯇ ꯆꯥꯔꯁꯨ ꯌꯥꯏꯌꯦ ꯑꯗꯨꯝ ꯃꯔꯣꯛ ꯃꯦꯠꯄ ꯑꯃ ꯂꯩꯒ
ꯅꯪꯗꯤ ꯅꯨꯄꯥ ꯀꯣꯏꯔꯗꯤ ꯅꯨꯄꯥ ꯀꯣꯏꯔꯗꯤ ꯀꯔꯤ ꯇꯧꯕ ꯄꯥꯝꯕ꯭ꯔꯣ
ꯍꯥꯏꯕꯗꯤ
ꯍꯥꯏꯕꯗꯤ ꯃꯀꯥ ꯀꯣꯏꯕ ꯃꯇꯝꯗ ꯃꯤꯗꯨꯗꯤ ꯎꯠꯅꯤꯡꯕ ꯈꯣꯏ ꯂꯩꯗꯅ ꯈꯔꯅꯗꯤ ꯎꯅꯤꯡ ꯃꯈꯈꯣꯏ ꯂꯩꯌꯦ ꯈꯔꯅꯗꯤ ꯀꯣꯏꯕ ꯆꯠꯄ ꯄꯥꯝꯃꯦ ꯈꯔꯗꯤ ꯐꯤꯖꯤꯀꯦꯜ ꯄꯥꯝꯃꯦ
ꯑ ꯏꯗꯤ
ꯅꯪꯒꯤ ꯏꯟꯇꯤꯃꯦꯁꯤꯌꯥ ꯂꯣꯏꯅꯦꯜ ꯂꯦꯡꯒ꯭ꯋꯦꯖ ꯂꯐ ꯂꯦꯡꯒ꯭ꯋꯦꯖ ꯍꯥꯏꯒꯦꯔꯇꯤꯃꯤꯁꯤ ꯂꯦꯡꯒ꯭ꯋꯦꯖ ꯍꯥꯏꯒꯦꯔꯥ
ꯍꯥꯏꯒꯦ ꯇꯥꯎꯑꯣ
ꯑꯣ
ꯍꯣꯏ ꯀꯣꯏꯕ ꯆꯠꯄꯗꯤ ꯄꯥꯝꯃꯦ ꯑꯩ ꯑꯗꯨꯝ ꯑꯗꯨꯕꯨ ꯍꯥꯥ
ꯀꯗꯤ ꯀ ꯆꯞꯄ ꯄꯥꯝꯃꯦ ꯄ
ꯀꯣꯏꯕ ꯀꯣꯏꯕ
ꯑꯆꯥ
ꯑꯗꯨꯕꯨ ꯆꯠꯂꯛꯇꯦ
ꯀꯂꯛ ꯇꯕꯗꯤ
ꯆꯠꯇꯦ ꯍꯥꯏꯕ ꯆꯠꯄ ꯄꯥꯝꯃꯁꯨ ꯆꯠ ꯆꯄꯗꯣ ꯐꯪꯗꯦ ꯍꯥꯏꯕ ꯃꯇꯝ ꯂꯩꯇꯦ ꯍꯥꯏꯕ
ꯐ ꯇꯣ ꯄꯥꯏꯕꯗꯤ ꯐꯥꯃꯔꯣ
ꯐꯣꯇꯣ
ꯁꯣꯊꯣ ꯎꯄꯥꯏ ꯄꯥꯝꯔꯣ
ꯐ ꯐꯇꯣ ꯀꯄ ꯄꯥꯝꯕꯗꯤ ꯄꯥꯝꯃꯦ ꯑꯗꯨꯒꯗꯨꯒꯥ ꯑꯗꯨꯒ ꯑꯩꯗꯤ ꯀꯔꯤ ꯍꯥꯏꯅꯤꯡ ꯀꯔꯤ ꯍꯥꯏꯒꯦꯔꯥ ꯑꯗꯨꯝ ꯈꯨꯠꯀꯨꯝꯕ ꯑꯗꯨꯝ ꯄꯥꯏꯔꯒ ꯑꯗꯨꯝ ꯆꯠꯄꯁꯨ ꯄꯥꯝꯃꯦꯕꯀꯣ ꯑꯗꯨꯗꯕꯨ ꯎꯝ
ꯑꯆꯥ
ꯅꯨꯄꯥꯥꯏꯔꯒ ꯑꯗꯨꯝ ꯆꯠꯄꯗꯣ
ꯑꯗꯣ ꯃꯤꯅ ꯎꯔꯗꯤ ꯍꯥꯏꯅꯕ꯭ꯔꯣ
ꯑ ꯃꯤ ꯎꯕ ꯍꯥꯏꯕꯁꯤ ꯂꯩꯗꯅ ꯀꯣꯏꯕ ꯆꯠꯄꯒꯨꯝꯕꯗ ꯂꯩꯁꯥꯕꯤ ꯄꯥꯈꯪꯒꯨꯝꯕ ꯉꯥꯛꯇ ꯆꯠꯂꯦꯗꯅ ꯍꯥꯏꯗꯤꯔ ꯎ ꯃꯐꯝꯗꯣ ꯀꯩ ꯍꯥꯏꯅꯤ ꯑꯁꯤꯁꯦꯡꯅ ꯑꯦꯄꯜ ꯐꯥꯔꯝꯒꯨꯝꯕ ꯍꯥꯏꯕꯗꯣ ꯑꯗꯨꯁꯨ ꯑꯗꯨꯝ ꯂꯩꯁꯥꯕꯤ ꯄꯥꯈꯪ ꯌꯥꯝ ꯂꯥꯛꯑꯦꯕꯀꯣ
ꯄꯥꯛꯀꯨꯝꯕ ꯀꯩꯅꯣꯗꯅꯤꯅꯦ
ꯑꯧ ꯑꯗꯨꯒꯨꯝꯕ ꯃꯐꯝꯗ ꯑꯗꯨꯝ ꯈꯨ ꯁꯝꯃ ꯆꯠꯄꯗꯣ ꯑꯗꯨꯝ ꯍꯥꯏꯗꯤ ꯑꯩ ꯄꯥꯝꯃꯦꯕ ꯄꯣꯠꯇꯨꯗꯣ ꯈꯨꯠ ꯁꯝꯕ ꯑꯗꯨ ꯂꯝꯕꯤꯗ ꯑꯗꯨꯝ ꯍꯥꯏꯗꯤ ꯑꯃꯨꯛꯀ ꯀꯣꯟꯕ ꯍꯥꯏꯕ ꯑꯃ ꯂꯩꯗꯅ ꯑꯩꯒꯤꯁꯤ ꯀꯩꯅꯣꯗ ꯑꯁ ꯃꯩꯇꯩꯂꯣꯟꯗ ꯀꯃꯥꯏꯅ ꯍꯥꯏꯁꯤꯅꯀꯣ
ꯍꯃꯤꯁꯋꯥꯔ ꯅꯎ ꯀꯥꯏꯗꯗ
ꯌꯥꯔꯦ ꯍꯥꯏꯔꯣꯏꯒꯦ ꯀꯣꯟꯕ ꯍꯥꯏꯕꯗꯤ ꯊꯝꯕꯗꯒꯤ ꯉꯛ ꯈꯨꯨꯠ ꯑꯩꯒꯤ ꯈꯨꯠꯇ ꯊꯝꯕꯗꯣ ꯈꯨꯠ ꯅꯪꯒꯤ ꯈꯨꯠꯅꯅꯦ
ꯎꯝ
ꯄꯥꯝꯕꯣꯝꯗ ꯁꯨꯃꯥꯏꯅ ꯀꯣꯜꯂꯛꯄ ꯀꯨꯝꯕꯗꯣ
ꯄꯥꯃꯝꯗ
ꯍꯥ ꯑꯗꯨꯗꯤ ꯄꯥꯝꯗꯦ ꯍꯥꯏꯕ
ꯎꯕꯗꯨ ꯄꯥꯟꯗꯦꯕ
ꯎꯝ
ꯑ ꯑꯗꯨ ꯑꯣꯏꯔꯗꯤꯗ ꯑꯣꯏꯅ ꯇꯧꯕ ꯇꯥꯔꯦ
ꯑꯗꯨꯗꯤ ꯄꯥꯝꯗꯦ ꯇꯜꯂꯦꯕ ꯃꯤ ꯃꯃꯥꯡꯗꯗꯤ ꯑꯗꯨꯗꯤ ꯌꯥꯝ ꯍꯦꯟꯃꯟꯕꯖꯥꯗ ꯇꯧꯋꯦ ꯑꯗꯣ ꯈꯨꯠꯥꯏ ꯈꯨꯠ ꯁꯝꯃꯒ ꯆꯠꯄꯗꯤ ꯀꯩꯁꯨ ꯀꯥꯏꯗꯦ
ꯈꯣꯏꯗ ꯈꯨꯠꯈꯔ ꯁꯥꯊꯤꯕꯅꯤꯀꯣ
ꯑꯩꯗꯒꯣ ꯎꯝ ꯀꯩ ꯍꯥꯏꯒꯅꯤ ꯅꯨꯄꯥ ꯀꯣꯏꯕ ꯀꯥꯟꯗꯀꯣ ꯑꯩꯅ ꯉꯥꯛꯇ ꯑꯉꯥꯡꯒꯤ ꯑꯣꯏꯌꯦꯕ ꯀꯣ ꯃꯣꯏꯅ ꯆꯍꯤ ꯌꯥꯝꯕꯗꯤ ꯑꯣꯏꯌꯦ ꯑꯗꯨ ꯑꯣꯏꯔꯒꯁꯨ ꯎꯝ ꯃꯣꯏꯗꯣ ꯒ꯭ꯌꯥꯟ ꯇꯥꯗꯦꯕꯀꯣ ꯑꯩꯅ ꯀꯔꯤ ꯄꯥꯝꯕ꯭ꯔꯥ ꯍꯥꯏꯕꯗꯣ
ꯎꯝ
ꯎ ꯑꯩꯗꯤ ꯑꯉꯥꯡ ꯑꯣꯏꯔꯒ ꯑꯗꯨꯝ ꯑꯉꯥꯡꯒꯤ ꯇꯥꯏꯞꯇ ꯇꯧꯅꯤꯡꯉꯦꯕꯀꯣ ꯑꯗꯨ ꯃꯣꯏꯗꯤ ꯒ꯭ꯌꯥꯟ ꯇꯥꯕꯤꯗꯕꯅꯤꯅ ꯑꯩꯅ ꯑꯣꯏꯅ ꯑꯍꯟ ꯁꯥꯏꯑꯕ ꯑꯍꯟ ꯁꯥꯕꯗꯣ ꯑꯩꯅ ꯄꯥꯝꯗꯕꯀꯣ ꯍꯥꯏꯗꯤ ꯑꯉꯥꯡꯗꯧꯅ ꯑꯗꯨꯝ ꯂꯩꯅꯤꯡꯕ
ꯑꯣꯀꯦ ꯆꯍꯤ ꯀꯩꯅꯣꯃ ꯊꯤꯕ ꯐꯪꯗ꯭ꯔꯦ ꯉ ꯍꯥꯏꯕꯦꯛ ꯍꯦꯛ ꯐꯪꯉꯦ ꯁꯨꯃꯥꯏꯅ ꯊꯤ ꯂꯩꯔ
ꯃꯣꯏꯅ ꯑꯩꯕꯨ ꯑꯉꯥꯡ ꯑꯣꯏꯍꯟꯗ꯭ꯔꯦ ꯑꯉꯥꯡ ꯆꯍꯟꯗꯦ
ꯁꯍꯥꯟꯒ ꯁꯍꯥꯟꯒ
ꯑꯉꯥꯡ ꯑꯣꯏꯕ ꯌꯥꯝ ꯄꯥꯝꯃꯦ ꯂꯩꯗꯅ ꯑꯩꯉꯣꯟꯗ ꯌꯦꯍꯜꯂꯒ ꯑꯩꯅ ꯑꯗꯨꯝ ꯑꯉꯥꯡꯒꯤ ꯇꯥꯏꯞꯇ ꯇꯧꯕꯗꯣ ꯑ ꯇ ꯃꯗꯨ ꯄꯥꯃꯦ ꯀꯣꯒꯣꯗ ꯑꯣꯏꯍꯟꯗꯦꯕꯀꯣ ꯃꯣꯏꯅ ꯑꯩꯅ ꯑꯗꯨꯝ ꯒ꯭ꯌꯥꯟ ꯇꯥꯔꯒ ꯃꯣꯏꯅ ꯃꯣꯏꯅ ꯑꯗꯨꯝ ꯀꯩꯅꯣ ꯇꯧꯕꯅꯤꯅ ꯑꯩꯅ ꯒ꯭ꯌꯥꯟ ꯇꯥꯔꯦꯕꯀꯣ ꯑꯗꯨꯗꯣ ꯑꯩꯉꯣꯟꯗ ꯋꯥꯏꯑꯦꯕ
ꯑꯁꯦ ꯦꯟꯇꯥꯏ
ꯑꯗꯨ ꯑꯩ ꯄꯥꯝꯗꯦꯕ ꯑꯩꯗꯤ ꯑꯉꯥꯡꯗꯧꯅ ꯂꯩꯅꯤꯡꯉꯤ
ꯎꯝ
ꯑꯩ ꯑꯗꯨꯝ ꯍꯥꯏꯗꯤ ꯍꯧꯖꯤꯛ ꯍꯧꯖꯤꯛ ꯍꯧꯖꯤꯛꯁꯨꯀꯣ ꯑꯩꯒꯤ ꯌꯨꯝꯗ ꯎꯝ ꯑꯩ ꯏꯅꯥꯎꯅꯨꯄꯤꯒꯨꯝꯕ ꯏꯅꯥꯎꯅꯨꯄꯥꯒꯨꯝꯕ ꯂꯩꯌꯦꯅ ꯃꯣꯏꯅꯗꯤ ꯑꯉꯥꯡ ꯁꯥꯗꯦꯕꯀꯣ ꯑꯩꯅꯗꯤ ꯁꯥꯏꯌꯦꯕ ꯃꯣꯏꯗꯤ ꯁꯥꯗꯦꯕ
ꯑꯣꯐ
ꯑꯩꯅ ꯑꯃꯨꯛ ꯁꯥꯏꯌꯦꯕꯀꯣ ꯑꯗꯨꯕꯨ ꯋꯥꯔꯤ ꯑꯔꯨꯕ ꯂꯥꯛꯑꯒꯗꯤ ꯑꯩꯅ ꯑꯗꯨꯝ ꯑꯃꯨꯛꯀ ꯇꯧꯕ
ꯑꯆꯥ
ꯃꯥꯒ ꯋꯥꯔꯤ ꯁꯥꯟꯅꯩꯕꯒꯣ ꯋꯥꯔꯤ ꯍꯥꯏꯗꯤ ꯐꯦꯃꯤꯂꯤꯒꯤ ꯑꯗꯨꯝ ꯗꯔꯀꯥꯔ ꯑꯣꯏꯕ ꯃꯇꯝ ꯂꯥꯛꯄꯗꯣ
ꯎꯝ
ꯋꯥꯔꯤ ꯁꯥꯕ ꯏꯆꯦꯈꯣꯏꯒꯗꯤ ꯁꯥꯗꯦꯕꯀꯣ
ꯎꯝ
ꯑꯗꯨ ꯂꯩꯦ ꯑꯩ ꯍꯧꯖꯤꯛ ꯐꯥꯎ ꯑꯗꯨꯝ ꯑꯉꯥꯡ ꯑꯣꯏꯅ ꯂꯩ ꯑꯗ ꯑꯉꯥꯡꯗꯧꯅ ꯇꯧꯋꯦ ꯑꯗꯨꯝ ꯅꯨꯡꯉꯥꯡꯗꯧꯅꯁꯨ ꯂꯩꯕꯅꯦ ꯑꯩꯗꯣ ꯍꯥꯏꯗꯤ ꯂꯩꯁꯥꯕꯤ ꯇꯥꯏꯞꯇ ꯇꯧꯗꯦꯕꯀꯣ
ꯑꯣꯀꯦ ꯑꯗꯨ ꯑꯗꯨꯗꯤ ꯅꯪ
ꯇ ꯑꯣꯀꯦ ꯀꯔꯤ ꯍꯥꯏꯔꯛꯑꯣ ꯅꯪꯁꯨ ꯍꯥꯏꯍꯟꯒꯦ
ꯑꯗꯨꯗꯤ ꯅꯪꯁꯨ ꯄꯨꯔꯥ ꯍꯦꯔꯣ ꯁꯥꯔꯦ
ꯍꯦꯔꯣ ꯁꯥꯅꯤꯡꯕ ꯃꯇꯝꯗ ꯍꯦꯔꯣ ꯁꯥꯔꯦ ꯍꯦꯔꯣꯏꯟ ꯁꯥꯅꯤꯡꯕ ꯍꯔꯣꯏ ꯁꯥꯔ ꯂꯩꯔꯦ
ꯑꯗꯣ ꯍꯧꯖꯤꯛꯁꯨꯀꯣ ꯑꯗꯨꯝ ꯑꯉꯥꯡ ꯑꯣꯏꯅ ꯂꯩꯌꯦꯅ ꯌꯨꯝꯗ ꯂꯩꯕꯗꯣ ꯍꯧꯖꯤꯛ ꯑꯩꯅ ꯏꯆꯦ ꯑꯩꯈꯣꯏꯒ ꯄꯨꯟꯅ ꯂꯩꯃꯤꯟꯅꯕꯗꯣ ꯑꯩꯒꯤ ꯍꯥꯏꯗꯤ ꯑꯩꯅ ꯍꯥꯞꯄ ꯗ꯭ꯔꯦꯁꯀꯨꯝꯕꯗꯣ ꯑꯗꯨꯝ ꯑꯉꯥꯡꯒꯤ ꯇꯥꯏꯞꯇ ꯇꯧꯕꯅꯦ ꯂꯩꯁꯥꯕꯤ ꯇꯥꯏꯞꯇꯗꯤ ꯇꯧꯗꯦ ꯑꯩꯅ ꯂꯤꯞ ꯏꯁꯇꯤꯛ ꯀꯨꯝꯕ ꯇꯩꯕꯗꯣ ꯑꯩ ꯇꯩꯗꯦꯕꯀꯣ ꯃꯦꯀꯞ ꯇꯧꯗꯦ ꯇꯧꯅꯤꯡꯗꯕ ꯃꯦꯞ ꯑꯣ ꯦꯁꯂꯤꯤꯟꯗꯤ ꯑꯇ ꯇꯩꯗꯦ ꯂꯤꯞ ꯕꯥꯝꯒꯨꯝꯕ ꯑꯗꯨꯗꯤ ꯌꯥꯝ ꯇꯩꯌꯦ ꯀꯂꯔ ꯈꯔ ꯈꯔ ꯊꯣꯛꯄꯗꯣ ꯄꯤꯡꯒꯨꯝꯕ ꯊꯣꯛꯄꯗꯣ
ꯎꯝ ꯅꯪ ꯅꯪꯒꯤ ꯂꯤꯞꯁ ꯀꯔꯝꯕ ꯀꯂꯔꯣ
ꯑ ꯑꯃ ꯌꯦꯒꯦ
ꯑꯔ ꯑꯦꯡꯒꯦꯖꯅꯤ
ꯈꯥ ꯈꯥ ꯄꯤꯉꯦ
ꯈꯔ ꯈꯔ ꯈꯛꯇ
ꯀꯝꯄꯤꯡ ꯑꯣꯏꯗ ꯍꯦ
ꯑꯩꯒꯤ ꯗꯤꯂꯤꯞꯁꯤ ꯌꯥꯝ ꯄꯤꯡ ꯑꯣꯏꯕꯅꯦ
ꯊꯩꯅꯦꯦ
ꯄꯥꯝ꯭ꯔꯣ
ꯄꯤꯡ ꯑꯣꯏꯕꯗꯤ ꯐꯩꯅ ꯑꯩꯗꯤ ꯈꯤꯇꯪ ꯄꯤꯡ ꯑꯣꯏꯌꯦꯦ ꯑꯗꯨꯒ ꯋꯥꯏꯠꯁꯨ ꯑꯣꯏꯌꯦꯦ
ꯍꯥ
ꯃꯦꯃꯦ ꯕꯥꯃꯦ
ꯀꯔꯤ ꯋꯥꯏꯠ ꯑꯣꯏꯕꯅꯣ ꯍꯥꯏꯕꯗꯣ ꯐꯖꯅ
ꯑꯩꯒꯤ ꯖꯤꯟꯗꯣ ꯄꯤꯡꯒ ꯋꯥ꯭ꯏꯠ ꯑꯣꯏꯔꯦ ꯍꯥꯏꯕ ꯃꯤꯛꯁ
ꯂꯤꯞꯁ ꯋꯥꯏꯠ ꯑꯣꯏꯔꯗꯤ ꯐꯖꯔꯣꯏꯍꯦ
ꯄꯤꯡꯒ ꯋꯥꯏꯠ ꯆꯣꯂꯦꯞ ꯃꯤꯛꯁ ꯍꯥꯏꯕꯗꯨ ꯇꯥꯗꯕ꯭ꯔꯣ
ꯑ
ꯑꯗꯣ ꯑꯩꯒꯤ ꯆꯤꯟꯗꯨꯣ ꯃꯔꯛ ꯃꯔꯛꯇ ꯄꯤꯡ ꯑꯣꯏꯕꯅꯦ ꯑꯗꯨ ꯃꯔꯛ ꯃꯔꯛꯇ ꯃꯇꯝ ꯑꯣꯏꯗꯦ ꯈꯪꯗꯦ
ꯑꯗꯨꯗꯤ ꯅꯪꯅ ꯀꯩꯅꯣ ꯇꯧꯕꯒꯤꯅꯤꯗ
ꯑꯩ ꯍꯨꯏꯌꯦꯦꯅ ꯑꯩꯅ ꯂꯤꯞꯁꯇꯤꯛ ꯇꯩꯗꯕꯁꯦ
ꯎꯝ
ꯕꯦꯁꯂꯤꯟꯒꯨꯝꯕ ꯉꯥꯛꯇ ꯇꯩ ꯑꯗꯨꯝ ꯃꯦꯀꯞꯁꯨ ꯑꯩ ꯂꯩꯗꯕ ꯀꯨꯏꯔꯦ ꯍꯥꯟꯅꯗꯤ ꯃꯦꯀꯞ ꯌꯥꯝ ꯂꯩꯌꯦꯕ ꯩꯗꯣ ꯂꯩꯔꯒ ꯍꯥꯏꯗꯤ ꯑꯩꯅ ꯕꯣꯔꯤꯡ ꯆꯨꯕ ꯃꯇꯥꯡꯗꯣ ꯑꯗꯨꯗ ꯌꯨꯇ꯭ꯨꯕꯇ ꯚꯤꯗꯤꯑꯣ ꯌꯦꯡꯉꯒ ꯃꯦꯀꯞ ꯇꯩꯕ ꯁꯥꯟꯅꯕꯗꯣ ꯑꯗꯨ ꯌꯥꯝ ꯇꯧꯋꯦ ꯑꯣ ꯃꯦꯀꯞꯇꯤ ꯇꯧꯕ ꯍꯩꯌꯦ
ꯅꯨꯄꯤꯒꯤ ꯐꯦꯕꯔꯦꯠꯅꯦ ꯃ ꯁꯥꯕꯗ ꯑꯉꯥꯡꯁꯨ ꯑꯍꯟ ꯁꯣ
ꯅꯪ ꯅꯪ ꯅꯪ ꯑꯩ ꯊꯥꯛꯄ ꯉꯝꯃꯣꯏꯗ
ꯑꯦ ꯑꯩ ꯅꯪ ꯑꯃꯨꯛ ꯊꯛꯄ ꯉꯝꯃꯣꯏꯕ
ꯎꯝ
ꯀꯔꯤꯅ ꯀꯔꯤ ꯋꯥꯠꯄ꯭ꯔꯣ
ꯊꯥꯛꯄ ꯉꯝꯃꯣꯏ ꯍꯥꯏꯕꯗꯤ ꯑꯩꯗꯤ ꯏꯁꯀꯤꯟ ꯀꯦꯌꯔꯁꯨ ꯑꯗꯨꯝ ꯇꯧꯋꯦ ꯃꯦꯀꯞꯁꯨ ꯑꯗꯨꯝ ꯇꯧꯋꯦ ꯃꯦꯀꯞ ꯄꯝꯃꯦ ꯏꯁ ꯀꯦ ꯌꯥꯝ ꯇꯧꯋꯦ ꯉꯒ
ꯂꯩꯕ ꯉꯝꯗ꯭ꯔꯦꯗꯤ ꯅꯪ ꯑꯃꯨꯛꯀ ꯌꯧꯍꯟꯒꯦꯕ꯭ꯔꯣ
ꯑ
ꯑ
ꯑꯦ ꯉꯝꯒꯦ ꯑꯥ ꯅꯣꯛꯅꯤꯡꯉꯦꯗꯀꯣ ꯁꯨꯝ ꯋꯥꯔꯤ ꯅꯨꯡꯉꯥꯏꯔꯤꯉ ꯍꯥꯏꯔꯔꯕꯕꯤꯗ
ꯋꯥꯔꯤ ꯅꯨꯡꯉꯥꯏꯅꯤꯉꯥꯏ ꯍꯥꯏꯅꯤꯡꯉꯥꯏ ꯂꯩꯗꯣꯏꯒꯤ ꯍꯥꯏꯗꯣꯛꯄ ꯍꯧꯥꯎꯔꯦꯅꯦ ꯑꯃꯨꯛꯀ
ꯑ
ꯁꯌꯦ ꯌꯥꯒ
ꯎꯝ ꯑꯁ ꯑꯩꯒꯤ ꯕꯣꯗꯤ ꯃꯈꯩ ꯁꯤꯡꯖꯁꯤꯡ ꯂꯥꯛꯑꯣ ꯂꯩꯔꯦ ꯀꯅꯃ
ꯀꯩꯦ
ꯎꯃꯥꯡ ꯁꯧꯗꯣꯏ ꯀꯩꯅꯣꯃꯅ ꯑꯩꯅ ꯍꯥꯏꯕꯗ ꯑꯦꯂꯔꯖꯤ ꯇ ꯍꯥꯏꯄꯤꯦ ꯊꯣꯛꯑꯦꯕꯗꯣ
ꯑꯣ
ꯑꯩꯣꯏ ꯌꯨꯃꯥꯡ ꯍꯨꯃꯥꯡꯁꯦ ꯑꯗꯨꯝ ꯊꯣꯛꯑ ꯂꯩꯔꯕꯅꯤꯅ ꯅꯨꯡꯊꯤꯟ ꯅꯨꯡꯗꯥꯡ ꯊꯣꯛꯑ ꯂꯩꯕꯅꯤꯅ ꯑꯗꯨꯝ ꯅꯨꯡꯊꯤꯟꯗꯗꯤ ꯍꯦꯟꯅ ꯁꯥꯔꯛꯄꯅꯤꯅ ꯐꯛꯖꯕ
ꯈꯣꯠꯄ ꯌꯥꯕꯁꯨ ꯅꯠꯇꯦ
ꯆꯍꯤꯒ ꯈꯣꯠꯄ ꯌꯥꯗꯕ
ꯑꯣ ꯃꯥꯔ ꯊꯂꯛꯀꯅꯤ ꯅ ꯉꯁꯥꯏꯒꯤ ꯀꯩꯅꯣꯃꯗꯣ
ꯎꯝ
ꯅꯃꯤꯅꯤꯗ ꯑꯁ ꯄꯨꯤ ꯆꯥ ꯃꯗ
ꯐꯗꯤ ꯆꯕ ꯌꯥ
ꯏꯕꯥꯅꯤ ꯄꯨꯈꯅꯥꯅ ꯆꯕ ꯏꯟ ꯇꯥꯔꯦ
ꯑꯣ ꯑꯩꯅꯀꯣ ꯅꯨꯄꯥꯗ ꯈ꯭ꯋꯥꯏꯗꯒꯤ ꯄꯥꯝꯗꯕ ꯍꯥꯏꯕꯤꯣꯏꯣꯏꯔꯥ ꯄꯥꯝꯗꯕꯗꯤ ꯅꯠꯇꯕ ꯃꯥꯒꯤ ꯎ ꯃꯁꯥꯒꯤ ꯀꯩꯅꯣꯗꯣ ꯀꯩꯒꯅꯤ ꯃꯤ ꯄꯤꯛꯑꯒ ꯃꯁꯥ ꯌꯥꯝ ꯐꯕꯗꯣ ꯑꯗꯨꯃꯨ ꯄꯥꯝꯗꯕ ꯂꯩꯇꯦ ꯍꯥꯎ
ꯃꯤ ꯄꯤꯛ꯭ꯔꯒ ꯃꯁꯥ ꯐꯕꯗꯨꯣ ꯄꯥꯝꯗꯦꯕ
ꯍꯣꯏ ꯀꯛ ꯀꯛ ꯂꯥꯎꯕꯗꯣ ꯅꯤꯕ ꯃꯥꯟꯕꯗꯣ
ꯑꯁ ꯑꯗꯨꯗꯤ ꯅꯪ ꯑꯩꯗꯤ ꯌꯥꯔꯔꯣꯏ
ꯀꯩꯒꯤꯅꯣ
ꯑꯩꯁꯨ ꯋꯥꯡꯗꯦ ꯃꯆꯥꯁꯨ ꯐꯩ
ꯑꯗꯣ ꯑꯩꯉꯣꯟꯗꯒꯤꯗꯤ ꯋꯥꯉꯝꯒꯅꯤꯅ ꯑꯩꯉꯣꯟꯗꯒꯤ ꯍꯥꯏꯗꯤ ꯑꯩꯒꯤ ꯁꯦꯝ ꯁꯥꯏꯖ ꯑꯣꯏꯕꯗꯣ ꯂꯩꯌꯦꯕꯀꯣ ꯎꯝ ꯑꯩ ꯑꯩ ꯌꯥꯝ ꯎꯏꯑꯕ ꯅꯨꯄꯥꯗ ꯑꯩꯗꯤ ꯎꯝ ꯃꯤ ꯄꯤꯛꯑꯒꯗꯤ ꯈꯔ ꯅꯣꯏꯔꯒꯗꯤ ꯆꯥꯎꯅ ꯎꯕꯅꯦꯕ ꯑꯗꯨ ꯃꯣꯏꯗꯤ ꯑꯗꯨꯃꯥꯏꯅ ꯑꯣꯏꯗ꯭ꯔꯒ ꯃꯤ ꯄꯤꯛꯑꯒ ꯃꯁꯥꯗꯨꯣ ꯄꯥꯔꯒ ꯕꯣꯗꯤ ꯌꯥꯝ ꯐꯥꯕꯗꯣ ꯀꯛ ꯀꯛ ꯂꯥꯎꯕꯗꯣ
ꯀꯩꯅꯣ ꯀꯣꯛ ꯀꯛ ꯂꯥꯎꯕꯗ ꯕꯣꯗꯤ ꯕꯤꯜꯗꯤꯡ ꯇꯇ꯭ꯔꯣ
ꯑꯍꯣ ꯃꯁꯜꯒꯨꯝꯕ ꯌꯥꯝ ꯊꯣꯛꯑꯒ ꯀꯔꯤꯕ ꯑꯁ ꯈꯪꯗꯦ
ꯎꯝ
ꯑꯗꯨ ꯑꯗꯨ